ꯌꯥꯔꯣꯏ ꯅꯪꯁꯨ ꯈꯔ ꯈ ꯇꯧꯔꯣ
ꯀꯩꯅꯅ
ꯑꯩꯅ ꯑꯗꯨꯝ ꯋꯥꯔꯤ ꯁꯥꯔꯛꯂꯗꯤ ꯌꯥꯔꯣꯏꯕ ꯅꯪꯁꯨ ꯁꯥꯔꯛꯀꯗꯕꯅꯦꯕ
ꯇꯔꯤꯒ
ꯁꯀꯨꯟ ꯆꯠꯂꯨꯕ꯭ꯔꯣ
ꯆꯠꯂꯨꯏ ꯇꯨꯡꯗ ꯐꯖ ꯐꯖꯕ ꯌꯥꯝꯝ ꯂꯍꯏ
ꯌꯦ
ꯐꯖ ꯐꯖꯕ ꯐꯤꯔꫭꯜ ꯐ꯭ꯔꯣ ꯐ ꯐꯖꯣꯅꯤ
ꯎꯝ ꯑꯣꯖꯥ ꯀꯅꯥ ꯀꯅꯥ ꯂꯥꯛꯀꯦ
ꯑꯣꯖꯥ ꯃꯌꯥꯝ ꯂꯥꯛꯏ
ꯌꯥꯝꯃꯤꯒ ꯍꯧꯖꯤꯛ ꯁꯥꯇ꯭ꯔ ꯎꯝ ꯂꯥꯏꯔꯤꯛ ꯐꯖꯅ ꯇꯥꯛꯄ꯭ꯔꯣ
ꯐꯖꯅ ꯇꯥꯛꯏ
ꯑꯥ ꯀꯔꯤ ꯀꯔꯤ ꯁꯕꯖꯦꯛ ꯈꯣꯡ ꯋꯥꯛꯀ ꯄꯤꯔꯛꯇ꯭ꯔꯣ
ꯄꯤꯔꯛꯏ ꯃꯌꯥꯝ ꯄꯤꯔꯛꯏ
ꯎꯝ ꯎꯝ
ꯍꯣꯝꯃꯥꯛ ꯃꯌꯥꯝ ꯄꯤꯔꯛꯏ ꯆꯥꯛ ꯆꯥꯗ꯭ꯔꯤ ꯆꯥꯗ꯭ꯔꯤ
ꯁ꯭ꯀꯨꯟ ꯀꯔꯤ ꯁ꯭ꯀꯨꯟ ꯀꯧꯒꯦ
ꯀꯩꯅꯣ ꯗꯥ ꯕꯥꯏꯇꯔ ꯗꯥ ꯕꯥꯢꯇꯔ ꯑꯦꯟꯖꯦꯜ ꯁ꯭ꯀꯨꯜ
ꯑꯣ
ꯀꯅꯥ ꯃꯁꯤꯡ ꯀꯌꯥ ꯁꯨꯒꯦ
ꯑꯣꯖꯥ ꯃꯁꯤꯡ ꯇꯔꯥꯃꯉꯥ ꯂꯩ
ꯎꯝ ꯏꯁꯀꯥꯔꯁꯟ ꯆꯠꯂꯨꯕ꯭ꯔꯣ
ꯆꯠꯂꯨꯏ
ꯀꯔꯤ ꯀꯔꯤ ꯂꯩꯔꯛꯀꯦ
ꯍꯥ ꯁꯥꯟꯅꯄꯣꯠ ꯅꯨꯡꯂꯣꯠ ꯑꯆꯥꯄꯣꯠ ꯀ ꯂꯩꯔꯩ
ꯎꯝ ꯀꯌꯥꯝ ꯀꯨꯏꯔꯒꯦ ꯆꯠꯈꯤꯕ ꯏꯁꯀꯥꯁꯟ
ꯀꯨꯏꯔꯦ
ꯎꯝ
ꯃꯃꯥꯡ ꯊꯥꯗ ꯆꯠꯄꯅꯤ ꯍꯥ
ꯀꯣꯏꯕ ꯆꯠꯂꯨꯕ꯭ꯔꯣ
ꯆꯠꯂꯨꯏ ꯎꯝ
ꯀꯗꯥꯏ ꯆꯠꯂꯨꯒꯦ
ꯃꯐꯝ ꯌꯥꯝꯃꯤ
ꯍꯥꯏꯔꯣ ꯑꯃ
ꯃꯐꯝ ꯅꯝꯕꯣꯜ ꯆꯪꯉꯨꯏ ꯑꯟꯇ꯭ꯔꯣꯗ ꯆꯪꯉꯨꯏ
ꯎꯝ
ꯀꯌ꯭ꯥꯝ ꯌꯥꯝꯈꯔ꯭ꯦ ꯃ
ꯑꯟꯗ꯭ꯔꯣꯂ ꯀꯔꯤ ꯀꯔꯤ ꯂꯩꯍꯧꯒꯦ
ꯑꯟꯇ꯭ꯔꯣꯗ ꯈꯣꯏ ꯒꯥꯔꯗꯦꯟ ꯂꯩꯍꯧꯋꯤ ꯌꯥꯝ ꯐꯖꯩ
ꯎꯝ ꯍꯣꯔꯦꯟ ꯕꯣꯜ ꯌꯦꯡꯉꯣꯏꯗ꯭ꯔꯣ
ꯌꯦꯡꯒꯅꯤ
ꯑꯥꯔꯖꯦꯟꯇꯤꯅꯥꯅ ꯀꯥꯗꯧ ꯃꯥꯟꯕ꯭ꯔꯣ ꯍꯟꯇꯛ ꯋꯥꯜ ꯀꯞꯁꯦ ꯂꯧꯗꯧ ꯃꯥꯟꯕ꯭ꯔꯣ
ꯏꯔꯧꯗ ꯂꯧꯔꯦ ꯍꯥꯏꯖꯅꯤꯡꯉꯤ
ꯎꯝ ꯃꯦꯛꯁꯤꯒꯣ ꯔꯣꯅꯥꯜꯗꯣ ꯀꯔꯝ ꯄꯥꯝꯖꯦ
ꯃꯦꯁꯤ ꯄꯥꯝꯃꯤ
ꯑꯣ ꯉꯥꯅꯨ ꯉꯥꯅꯨ ꯌꯦꯟ ꯃꯆꯤꯟꯖꯥꯛ ꯌꯥꯎꯍꯧꯕ꯭ꯔꯣ?
ꯌꯦꯟꯒꯤꯗꯤ ꯈꯪꯗꯦ, ꯉꯥꯅꯨꯒꯤ ꯍꯥꯞꯄꯝꯃꯦ꯫
ꯉꯔꯥꯡꯒꯤ ꯚꯔꯖꯤꯟꯒꯤ ꯒꯣꯟ ꯌꯦꯡꯕ꯭ꯔꯣ?
ꯀꯔꯤ?
ꯚꯔꯖꯤꯟꯒꯤ ꯕꯣꯟ ꯌꯦꯡꯕ꯭ꯔꯣ?
ꯌꯦꯡꯗꯦ꯫
ꯀꯔꯤꯒꯤ?
ꯍꯧꯒꯠ ꯍꯧꯒꯠꯇꯗꯅ ꯌꯦꯡꯗ꯭ꯔꯦ꯫
ꯍꯩꯅꯧꯆꯥꯥ ꯍꯩꯅꯧ ꯄꯥꯟꯕ꯭ꯔꯣ?
ꯄꯜꯂꯤ꯫
ꯀꯌꯥꯝ ꯄꯦꯟꯒꯦ?
ꯍꯩꯅꯧ ꯃꯌꯥꯝ ꯄꯥꯜꯂꯤ꯫
ꯍꯩꯅꯧ ꯑꯅꯤ ꯑꯍꯨꯝ꯫ ꯍꯩꯅꯧ ꯈꯤꯇ ꯄꯨꯔꯛꯎꯅꯦ꯫
ꯀꯗꯥꯏꯗ ꯄꯨꯔꯛ ꯇꯣꯏꯕ?
ꯆꯅꯥꯕ꯫
ꯀꯥꯏꯗꯅꯣ ꯄꯨꯔꯛꯇꯣꯏꯕꯣ?
ꯀꯔꯤ ꯒꯦꯝ ꯁꯥꯟꯅꯔꯤꯒꯦ?
ꯁꯅꯗꯦ꯫
ꯎꯝ ꯇ꯭ꯔꯦꯅꯤꯡ ꯇꯧꯔꯤꯕꯣ?
ꯇꯧꯏ꯫
ꯎꯝ
ꯀꯨꯏꯔꯦ ꯀꯣ ꯎꯈꯤꯗꯕ꯫
ꯇꯋꯦꯖꯨꯝ
ꯎꯝ ꯇꯧ ꯇꯧ
ꯐꯔꯦ꯫
ꯑ
ꯃꯤꯅꯤꯠꯁꯦ ꯁꯨꯝ ꯍꯧꯖꯤꯟ ꯈꯤꯕꯅ ꯃꯤꯅꯤꯠ ꯃꯔꯤ ꯆꯠꯂꯦ꯫
ꯆꯥꯛ ꯏꯁꯤꯡ ꯆꯥꯔꯕꯣ?
ꯆꯥꯛ ꯏꯁꯤꯡ ꯆꯥꯔꯦ꯫
ꯆꯥꯛ ꯏꯟꯖꯥꯡ ꯀꯅꯥ ꯊꯣꯡꯗꯣꯏꯅꯣ ꯉꯁꯤꯒꯤ?
ꯉꯁꯤꯒꯤ ꯆꯥꯛ ꯏꯟꯁꯥꯡꯁꯦ ꯑꯩꯈꯣꯏ ꯃꯥꯅ ꯊꯣꯡꯒꯅꯤ꯫
ꯀꯩꯗꯧꯔꯒꯦ ꯀꯩꯗꯧꯔꯒꯦ ꯅꯤꯟ ꯌꯥꯝ ꯈꯣꯡꯉꯦ
ꯀ
ꯀꯩꯗꯧꯔꯒꯦ ꯅꯤꯟꯌꯥꯝ ꯈꯣꯡꯉꯤꯁꯤꯕꯣ
ꯍꯥ ꯑꯁ ꯊꯣꯛꯔꯛꯎꯅꯦꯍꯦ ꯃꯄꯥꯟꯗ ꯊꯣꯛꯂꯛꯎ
ꯑꯩꯔꯣ
ꯃꯄꯥꯟꯗ ꯊꯣꯛꯔꯑ ꯂꯩꯅꯦ
ꯏꯁ ꯇꯜꯂꯤꯗ ꯏꯃꯨꯡꯗ ꯂꯩꯒꯦ
ꯑꯁ ꯃꯊꯣꯡ ꯃꯔꯝ ꯈꯪꯗ꯭ꯔꯦ ꯇꯧꯏꯁꯦ
ꯀꯩꯅꯣ ꯃꯊꯣꯡ ꯃꯔꯝ ꯈꯪꯗꯦ ꯏꯕꯣ
ꯑꯩ ꯑꯦꯡ ꯍꯌꯦꯡ ꯁ꯭ꯀꯨꯟ ꯆꯠꯒꯗ꯭ꯔꯣ
ꯆꯠꯂꯣꯏ
ꯀꯩꯒꯤ
ꯁꯨꯗꯤ ꯊꯥꯔꯤ
ꯀꯔꯤꯒꯤ ꯊꯥꯔꯤꯅꯣ
ꯀꯥꯂꯦ ꯁꯨꯇꯤ
ꯑꯣ
ꯍꯨꯖꯤꯛ ꯍꯨꯖꯤꯛ ꯁꯨꯇꯤ ꯀꯟ ꯊꯥꯔꯤ
ꯇ ꯌꯥꯎꯁꯪ ꯌꯥꯎꯈꯤ
ꯀꯔꯤꯒꯤ ꯀꯔꯤꯒꯤ ꯌꯥꯎꯗꯣꯏꯅꯣ
ꯀꯩꯒꯩ ꯌꯥꯎ ꯌꯥꯎꯈꯤ ꯌꯥꯎꯒꯤꯌꯦ ꯌꯥꯎꯒꯤ ꯍꯥꯏꯕ
ꯁꯟ ꯃꯀꯨꯗꯣ ꯀꯌꯥ ꯀꯌꯥ ꯄꯤꯔꯤꯖꯥꯠꯅꯣ ꯍꯨꯖꯤꯛꯁꯦ
ꯃꯀꯨꯖꯦ ꯍꯨꯖꯤꯛ ꯆꯥꯝ ꯌꯥꯡꯈꯩ ꯄꯤ ꯍꯥꯏ
ꯀꯔꯥꯅ ꯀꯅꯥ ꯍꯥꯏꯔꯩꯅꯣ
ꯅꯣꯏ ꯕꯥꯅ ꯍꯥꯏꯔꯛꯄꯅꯤ
ꯑ
ꯌꯥꯝ ꯍꯥꯎꯕ꯭ꯔꯣ
ꯎꯝ ꯍꯩꯅꯧ ꯑꯁ ꯀꯔꯝ ꯀꯔꯝꯕ ꯂꯝꯗ ꯆꯠꯅꯤꯡꯒꯦ
ꯁꯨꯏꯖꯔꯂ‌ꯦꯟꯗ ꯆꯠꯅꯤꯡꯉꯤ
ꯂꯣꯏꯔꯁꯨ ꯑꯗꯨꯅ ꯌꯥꯔꯕꯣ ꯑꯇꯩꯗꯤ
ꯃꯌꯥꯝ ꯂꯩ ꯑꯗꯨꯕꯨ ꯌꯥꯔꯅꯤ ꯌꯥꯝ ꯊꯨꯅ ꯆꯠꯅꯤꯡꯉꯦ
ꯁꯨꯏꯖ꯭ꯔꯂꯦꯟꯗ ꯀꯔꯝ ꯀꯥꯟ ꯆꯠꯇꯣꯏꯅꯣ
ꯁꯨꯏꯖ꯭ꯔꯂꯦꯟꯖꯤ ꯇꯨꯊꯥꯎꯖꯟ ꯁꯤꯛꯁ ꯇꯩ ꯅꯥꯏꯟꯒꯨꯝꯕ ꯑꯣꯏꯒꯗꯣꯏ ꯃꯥꯜꯂꯤ
ꯆꯠꯀꯗꯕꯅꯤ ꯆꯠꯀꯗꯕꯅꯤ
ꯇꯩꯅ‌ꯩ ꯅꯪꯗꯤ ꯀꯥꯥꯔꯝ ꯀꯔꯝ ꯆꯠꯅꯤꯡꯒꯦ
ꯈꯪꯉꯣꯏꯌꯦ
ꯑꯍ
ꯃꯤꯅꯠ ꯀꯨꯟꯁꯨ ꯍꯧꯖꯟꯈ꯭ꯔꯦ ꯃꯤꯅꯠ ꯅꯤꯄꯥꯥꯟꯒ ꯁꯦꯀꯦꯟ ꯀꯨꯟꯊ꯭ꯔꯥ ꯌꯧꯁꯤꯂꯣꯛꯇꯣꯔꯦ
ꯑꯥꯁ
ꯃꯟꯗꯦ
ꯑꯗꯨ ꯏꯁ ꯈꯨꯝꯃꯛꯀꯗꯕ ꯃꯤꯁꯤꯅ ꯈꯨꯝꯃꯛ ꯐꯖꯅ ꯈꯨꯝꯃꯛꯛꯇ꯭ꯔꯗꯤ ꯀꯗꯥꯥꯏꯗꯒꯤ
ꯀꯩꯅꯣ
ꯌꯅꯤ
ꯀꯩꯗꯧꯔꯒꯦꯗ
ꯀꯩꯁꯨ ꯇꯧꯗꯦ ꯅꯨꯡꯉꯥꯏꯔꯤꯕꯣ
ꯅꯨꯡꯉꯥꯏꯔꯤ ꯅꯨꯡꯉꯥꯏꯔꯤ
ꯏꯁ
ꯀꯩꯇꯧꯔꯒꯦ
ꯅꯨꯡꯉꯥꯏꯔꯤꯕ꯭ꯔ ꯅꯨꯡꯉꯥꯏꯔꯤꯕ꯭ꯔ ꯍꯪꯪꯉꯤꯕꯗꯨꯕꯨ ꯀꯩꯒꯤꯅꯣ
ꯀꯔꯤ ꯀꯣꯏꯁꯟ ꯀꯔꯝꯕ ꯀꯣꯏꯁꯟꯕꯨ ꯍꯣꯡꯒꯅꯤ
ꯀꯩ ꯀꯩ ꯍꯣꯠꯅꯔꯤꯒꯦ
ꯀꯩ ꯀꯩ ꯑꯣ
ꯇ꯭ꯔꯦꯗꯤꯡ
ꯑꯇꯩꯗꯤ ꯍ‌ꯣꯠꯅꯗꯔꯕ‌ꯣ ꯑꯇꯩ
ꯌꯥꯔꯤ ꯇꯩ ꯃꯌꯥꯝ
ꯀꯦꯔꯣꯁ ꯇꯦꯅꯤꯡ ꯁꯥꯟꯅꯗ꯭ꯔꯕꯣ
ꯁꯥꯟꯅꯔꯤ ꯑꯍꯝ ꯁꯥꯟꯅꯔꯤ ꯁꯥꯟꯅꯁꯨ ꯁꯥꯟꯅꯒꯅꯤ ꯃꯇꯝꯁꯨ ꯌꯧꯁꯤꯜꯂꯛꯑꯦ ꯑꯗꯨꯗꯤ ꯁꯤꯃꯤ ꯇꯔꯥ ꯁꯦꯀꯦꯟ ꯇꯔꯥ ꯂꯣꯏꯁꯤꯜꯂꯁꯤ
ꯉꯥꯏꯍꯥꯛ ꯂꯩꯔꯒ ꯁꯥꯟꯅꯔꯨ ꯀꯦꯁꯇꯤꯡꯇꯣ ꯎꯝ
ꯇꯔꯥ ꯍꯦꯜꯂꯤ ꯑꯩꯈꯣꯢꯁꯦ ꯃꯤꯅꯤꯠ ꯇꯔꯥ ꯍꯦꯟꯖꯤꯜ ꯂꯛꯑꯦ
ꯑꯩꯈꯣꯢ ꯕꯥ ꯂꯥꯛꯇ꯭ꯔꯤꯕꯣ
ꯂꯥꯛꯇ꯭ꯔꯤ ꯏꯁ
ꯀꯌꯥꯝ ꯋꯥꯠꯂꯤ ꯖꯥꯠꯅꯣ ꯂꯥꯛꯀꯥꯗꯕ
ꯈꯪꯗ꯭ꯔꯤ ꯄꯔ꯭ꯤꯌꯣ ꯂꯥꯛꯑꯅꯤ ꯉꯥꯢꯍꯥꯛ ꯂꯩꯔꯗꯤ
ꯀꯌꯥ ꯀꯌꯥ
ꯎꯝ ꯀꯣ